ꯑꯥ
ꯇꯥꯕ꯭ꯔ‌ꯣ
ꯑꯣ ꯇꯥꯔꯦ ꯇꯥꯕ꯭ꯔꯣ
ꯇꯥꯏꯌꯦ ꯇꯥꯏ
ꯀꯔꯤ ꯇꯧꯋ꯭ꯔꯣ
ꯑꯥ
ꯀ‌ꯦꯗꯥꯎꯔꯤꯅ‌ꯣ ꯍꯧꯖꯤꯛꯁ‌ꯦ
ꯀꯔꯤꯁꯨ ꯇꯧꯇꯦ ꯂꯥꯏꯔꯤꯛ ꯄꯥꯔ ꯂꯩꯌꯦ
ꯂꯩꯔꯤꯛ ꯀꯥꯟꯅ ꯄꯥꯎ ꯍ‌ꯣꯏ ꯑꯦꯛꯖꯥꯝ ꯅꯥꯛꯄꯅꯤꯅ ꯄ꯭ꯔ‌ꯦꯈꯥ ꯅꯥꯛꯄꯅꯤꯅ ꯂꯥꯏꯂꯤꯛꯁꯦ ꯐꯖꯅ ꯄꯥꯒꯗꯕꯅꯦ ꯌꯥꯝꯗꯤ ꯂꯨꯔꯝꯒꯅꯤ ꯅꯣꯏꯒꯤꯁꯦ
ꯂꯨꯗ꯭ꯔꯗꯤ ꯀꯩꯔꯤꯅꯣ ꯐꯔꯁꯨ ꯐꯠꯇ꯭ꯔꯁꯨ ꯕꯤ ꯑꯦ ꯁꯦꯃꯤꯁꯇꯔꯒꯤ ꯑꯦꯛꯖꯥꯝꯅꯤꯅꯦ
ꯎꯝ ꯎꯝ ꯀꯔꯤ ꯏꯟꯖꯥꯡ ꯆꯥꯔꯦ ꯑꯌꯨꯛꯀꯤ
ꯉꯁꯤ ꯌꯦꯟ ꯆꯥꯏ
ꯎꯝ ꯍꯥꯎꯔꯝꯒꯅꯤꯗ
ꯍꯥꯎ ꯍꯥꯎꯗꯦꯗ
ꯌꯦꯟ ꯍꯥꯎꯗ꯭ꯔꯗꯤ ꯀꯔꯤ ꯍꯥꯎꯔꯅꯤ ꯑꯗꯨꯗꯤ
ꯏ ꯍꯦꯟꯖꯥꯡꯅ ꯍꯦꯟꯅ ꯃꯤꯁ ꯇꯧꯋꯦ
ꯎꯇꯤ ꯑꯁ ꯊꯣꯡꯅꯤꯟꯗ꯭ꯔꯦ ꯑꯩ ꯀꯔꯤꯔꯥ ꯈꯪꯗꯦ ꯃꯅꯥ ꯑꯃ ꯂꯩꯔꯨꯔꯒ ꯑꯃꯨꯛ ꯊꯣꯡꯗꯣꯏꯅꯤ
ꯄꯤꯔꯒꯦ ꯅꯪ ꯊꯣꯡꯉꯣ
ꯍꯨꯝ ꯑꯩꯅ ꯂꯥꯏꯔꯒ ꯊꯣꯡꯕꯅꯤ
ꯑꯩ ꯂꯩꯕꯤꯔꯒꯦ ꯅꯪ ꯊꯣꯡꯕꯤꯔꯣ ꯑꯩ ꯆꯥꯔꯒꯦ
ꯌꯥꯝ ꯁꯥꯕ꯭ꯔꯣ ꯅꯣꯏꯅ
ꯊꯨꯝꯗꯦꯗꯥ ꯌꯥꯝꯅ ꯁꯥꯕꯗꯤ ꯅꯠꯇꯦ ꯁꯥꯕꯗꯤ ꯁꯥꯏ
ꯎꯝ ꯑꯗꯨꯗꯤ ꯐꯥꯏꯅꯥ
ꯎꯝ ꯋꯦꯗꯔꯁꯦ ꯈꯔ ꯌꯨꯃꯤꯠ ꯑꯣꯏꯕ
ꯎꯝ ꯑꯕꯨ ꯂꯣꯡꯇꯥ ꯅꯣꯡꯇꯥꯅꯤꯡꯉꯥꯏꯁꯨ ꯇꯥꯎꯋꯦ ꯑꯗꯨꯒ ꯑꯃꯨꯛ ꯅꯨꯡꯁꯥ ꯊꯣꯛꯑꯦ
ꯍꯣꯏꯅꯦ ꯅꯣꯡ ꯇꯥꯗ꯭ꯔꯣ ꯅꯣꯏꯒꯤꯗꯣ
ꯉꯁꯥꯏꯗꯣ ꯈꯤꯇꯪ ꯊꯣꯛꯑꯦ ꯉꯁꯥꯏꯗꯣ ꯈꯤꯇꯪ ꯅꯣꯡ ꯇꯥꯏꯌꯦ ꯀꯟꯅꯗꯤ ꯇꯥꯗꯦ ꯑꯗꯨꯁꯨ ꯈꯤꯇꯪ ꯈꯤꯇꯪ ꯀꯥꯟꯅ ꯇꯥꯅꯤꯒꯨꯝ ꯇꯥꯔꯧꯔꯒꯥ
ꯎꯝ
ꯇꯥꯕꯒꯨꯝ ꯇꯧꯔꯦ ꯍꯧꯖꯤꯛ ꯇꯥꯗꯦ
ꯅꯣꯏꯅꯦ ꯊꯥꯟꯗ ꯂꯩꯕꯥ ꯅꯨꯡꯉꯥꯏꯕ꯭ꯔꯣ
ꯅꯨꯉꯥꯏꯅꯦ ꯅꯪꯁꯨꯨ ꯅꯊꯥꯟꯇꯥ ꯂꯩꯕ ꯅꯠꯇ꯭ꯔꯣ
ꯏꯊꯟꯗ ꯅꯠꯇꯦ ꯏꯅꯥꯎ ꯅꯨꯨꯄꯥ ꯂꯩꯌꯦ ꯑꯩꯗꯤ
ꯑꯗꯨꯝ ꯏꯁꯥꯅ ꯏꯊꯟꯇꯥ ꯂꯥꯏꯕꯅ ꯅꯨꯡꯉꯥꯏꯌꯦꯗ ꯍꯦꯟꯅ
ꯍꯣꯏꯅꯦ ꯆꯥꯅꯤꯡꯀꯥꯟꯗ ꯆꯥꯏ ꯆꯥꯅꯤꯡꯗ꯭ꯔꯗꯤ ꯇꯣꯛꯑꯦ ꯇꯨꯝꯅꯤꯡꯀꯥꯟ ꯇꯨꯝꯃꯦ ꯍꯧꯒꯠꯅꯤꯡꯕ ꯃꯇꯝꯗ ꯍꯧꯒꯠꯂꯦ ꯀꯩꯒꯤ ꯅꯨꯡꯉꯥꯏꯔꯣꯏꯗꯣꯏꯅꯣ
ꯏꯁꯥꯅ ꯑꯗꯨꯝ ꯈꯥꯡꯉꯦꯗꯅ ꯏꯁꯥꯅ ꯄꯥꯝꯕ
ꯍꯣꯏ
ꯃꯤꯒ ꯂꯩꯃꯤꯟꯅꯕꯗꯤ ꯃꯥꯒꯤ ꯈꯜꯂꯒ ꯑꯗꯨꯨꯝ ꯇꯧꯔꯤꯗꯨꯗꯤ
ꯆꯨꯝꯃꯤꯅꯦ ꯅꯪ ꯅꯥꯊꯟꯇ ꯂꯩꯔꯣꯅꯦ ꯅꯪ ꯅꯅꯥꯎ ꯅꯨꯄꯥꯗꯨ ꯈꯨꯟꯗ ꯑꯃꯨꯛ
ꯎꯝ ꯌꯥꯔꯣꯏꯌꯦ
ꯀꯣꯂꯦꯖ ꯍꯧꯔꯕ꯭ꯔꯣ ꯃꯣꯏꯒꯤ
ꯃꯣꯏ ꯍꯥꯎꯒꯅꯤ ꯑꯁꯨꯝ
ꯑꯥ
ꯍꯣꯔꯦꯟ ꯁꯥꯎꯕꯅꯦ ꯑꯗꯨꯒꯤ
ꯆꯍꯤ ꯀꯌꯥ ꯇꯝꯗꯣꯏꯅꯣ ꯃꯣꯏꯒꯤꯗꯣ
ꯑꯍꯨꯝ
ꯑꯈꯣꯏꯗꯤ ꯑꯍꯨꯝ ꯈꯛꯇꯥꯅꯤ ꯅꯣꯏꯗꯤ ꯂꯣꯏꯔꯦ
ꯐꯥꯜꯗꯥ ꯁꯨꯝ ꯑꯗꯨꯝ ꯂꯩꯗꯣꯏꯔꯣ
ꯎꯝ ꯁꯤꯗ ꯑꯗꯨꯝ ꯂꯩꯗꯣꯏꯅꯦ
ꯅꯨꯉꯥꯏꯅꯦ
ꯑꯁ ꯉꯁꯥꯏ ꯑꯆꯥꯄꯣꯠ ꯆꯥꯅꯤꯡꯔꯥꯒꯀꯣ ꯈꯨꯨꯔꯀꯨꯔꯩ ꯌꯥꯝ ꯆꯥꯅꯤꯡꯕ ꯗꯨꯀꯥꯟ ꯊꯣꯛꯑꯦ ꯊꯣꯛꯑꯒ ꯂꯩꯔꯝꯗ꯭ꯔꯦ ꯂꯩꯔꯝꯗꯕ ꯃꯥꯗ ꯑꯗꯨꯒ ꯃꯣꯏꯅ ꯆꯪꯍꯜꯂꯗꯤ ꯀꯔꯤ ꯑꯁꯤ ꯑꯁꯤ ꯈꯛꯇ ꯍꯥꯏꯕꯁꯨ ꯅꯠꯇꯦ ꯑꯗꯨꯅ ꯇꯣꯄ ꯍꯥꯎꯕ ꯂꯥꯏ ꯂꯩꯥꯏꯔꯗꯤ ꯑꯗꯨ ꯂꯥꯏꯕ ꯌꯥꯕꯗꯨ ꯃꯣꯏ ꯆꯪꯍꯟꯗꯦꯗꯅ ꯈꯪꯉꯤꯗꯅ ꯃꯣꯏꯒꯤ ꯗꯨꯀꯥꯟ ꯑꯃꯥꯗ
ꯑꯣ
ꯃꯥꯗꯨꯗꯤ ꯐꯖꯅ ꯍꯥꯡꯗꯦꯗꯅ ꯅꯨꯡꯊꯤꯜ ꯑꯌꯨꯛ ꯑꯁꯨꯃꯥꯏꯅ ꯅꯨꯄꯤ ꯌꯣꯟꯕ ꯅꯨꯄꯤ ꯂꯥꯏꯕ ꯑ ꯈꯔ ꯑꯍꯟ ꯑꯣꯏꯕꯒꯤ ꯗꯨꯀꯥꯟꯗꯨꯗꯤ ꯆꯪꯐꯟꯅꯤꯦꯗꯅ ꯃꯅꯨꯡ ꯍꯥꯏꯕꯗꯤ ꯃꯅꯨꯡ ꯃꯅꯨꯡ ꯑꯃ ꯂꯥꯏꯕꯗꯣ ꯀꯔꯤ ꯀꯔꯤ ꯑꯍꯥꯎꯕ ꯂꯩꯕ꯭ꯔꯥ ꯍꯥꯏꯗꯣ ꯈꯂꯦꯗꯅ
ꯍꯥꯏꯗꯤ ꯃꯣꯏꯗ ꯍꯧꯖꯤꯛꯀꯥꯟ ꯄꯣꯠ ꯂꯩꯔꯛꯇꯦ ꯃꯣꯏꯗ ꯄꯣꯠꯂꯗꯤ
ꯃꯅꯨꯡꯗ ꯆꯪꯉꯗꯤ ꯊꯣꯡꯕ ꯑꯃ ꯌꯥꯎꯕꯅꯦ ꯃꯣꯏꯒꯤꯗꯣ
ꯎꯝ ꯊꯣꯡ ꯍꯣꯏ ꯑꯃ ꯍꯥꯏꯕꯗꯤ ꯃꯅꯨꯡ ꯑꯃ ꯑꯃ ꯑꯣꯏꯅ ꯆꯥꯡꯟꯖꯪ ꯊꯣꯡꯕ ꯃꯅꯨꯡ ꯑꯆꯥꯄꯣꯣꯟ ꯃꯌꯥꯝ ꯊꯝꯕꯗꯨꯣ ꯑꯣ ꯑꯇꯣꯞꯄ ꯃꯤ ꯆꯪꯅꯍꯟꯗꯦ ꯑꯗꯨꯏꯗꯨꯗꯤ ꯃꯣꯏꯅ ꯑꯗꯨꯒꯤ ꯆꯄꯣꯠ ꯊꯥꯝꯕꯗꯤ ꯑꯗꯨꯗꯅꯤꯗꯅ ꯑꯗꯨꯒ ꯄꯥꯟꯕꯗꯤ ꯌꯥꯝꯅ ꯊꯥꯝꯗꯦꯅ ꯃꯣꯏꯗꯣ ꯑꯝꯕꯅꯨ ꯀꯤꯆꯦꯟ ꯑꯗꯨ ꯊ ꯑꯗꯨꯗꯗꯤ ꯑꯆꯄꯣꯜ ꯃꯌꯥꯝ ꯊꯝꯃꯦ ꯏꯁꯄꯦꯁꯜ ꯥꯏꯗ ꯇꯨꯁꯨ ꯌꯥꯝ ꯆꯠꯅꯤꯡꯕꯒꯦ ꯑꯩ ꯌꯦꯅꯤꯡꯕꯅꯦ ꯌꯥꯝ ꯆꯠꯅꯤꯡꯉ ꯂꯥꯏꯦ ꯍꯥꯏꯅ
ꯑꯇꯣꯞꯄ ꯗꯨꯀꯥꯟ ꯑꯃꯁꯁꯨ ꯂꯩꯗꯅ
ꯃꯄꯥꯟꯗꯗꯤ ꯊꯣꯛꯅꯤꯡꯗꯕ ꯑꯃꯔꯁꯨ ꯂꯩꯇꯦ ꯈꯔ ꯑꯍꯥꯟ ꯍꯝꯕꯗꯧ ꯅꯨꯄꯥ ꯑꯣꯏꯣꯏ ꯇ ꯁꯂꯍꯤꯗ ꯄꯦꯔꯗ ꯐꯧꯎꯔ ꯅꯪꯕꯥꯎ ꯌꯦ ꯔꯝꯒꯅ
ꯌꯦꯡꯉ ꯀꯩꯅꯣ ꯉꯁꯤ ꯀꯩꯅꯣꯒꯤ ꯉꯔꯥꯡꯒꯤꯗꯤ ꯌꯦꯡꯉꯦ ꯌꯥꯝ ꯇꯜꯂꯦ
ꯇꯔꯤꯒꯤꯔ
ꯑꯩ ꯉꯔꯥꯡꯗꯣ ꯄꯨꯡ ꯃꯥꯄꯟ ꯃꯈꯥꯏ ꯇꯥꯗ꯭ꯔꯤꯉꯩꯗ ꯇꯨꯝꯕꯅꯦ
ꯎꯝ
ꯑꯗꯨꯒ ꯑꯌꯨꯛ ꯌꯥꯝ ꯉꯟꯅ ꯍꯧꯒꯠ ꯑꯒꯤ ꯉꯥꯏ ꯉꯁꯤꯒꯤꯁꯦ ꯅꯨꯃꯤꯠ ꯌꯥꯝ ꯁꯥꯡꯍꯟꯈ꯭ꯔꯦꯅꯦ
ꯎꯝ ꯁꯨꯃꯥꯏꯅ ꯇꯥꯍꯧꯕꯅꯦ ꯌꯨꯝꯗ ꯂꯥꯏꯔꯗꯤ ꯊꯕꯛ ꯑꯃꯝꯇ ꯇꯧꯅꯤꯡꯗꯕꯅꯤ ꯃꯄꯥꯟ ꯊꯣꯛꯔꯒ ꯈꯔ ꯔꯤꯐ꯭ꯔꯦꯁ ꯑꯣꯏꯕꯗ ꯐꯥꯕꯅꯦ ꯑ ꯍꯧꯖꯤꯛꯐ ꯀꯣꯂꯦꯖ ꯀꯥꯕ꯭ꯔꯅꯦ ꯔꯦꯈꯥ ꯂꯥꯏꯔꯒ
ꯗꯦꯠ ꯊ꯭ꯔꯤꯗ ꯀ꯭ꯂꯥꯁ ꯑꯃ ꯂꯩꯌꯦꯦ ꯑꯗꯨ ꯂꯣꯏꯔꯒ ꯂꯣꯏꯔꯦ ꯉꯔꯥꯡꯁꯨ ꯀ꯭ꯂꯥꯁ ꯀꯣꯂꯦꯖ ꯆꯠꯂꯦ ꯑꯗꯨꯒ ꯉꯁꯤꯒ ꯌꯦꯡꯉꯁꯨꯗꯤ ꯊꯥꯔꯦ
ꯎꯝ
ꯗꯁꯤꯗ
ꯅꯪꯒꯤ ꯀꯣꯂꯦꯖ ꯉꯥꯛꯄꯗ ꯆꯠꯂꯣꯗꯅ ꯑ ꯑꯗꯨꯗ ꯂꯥꯏꯕ ꯅꯨꯡꯉꯥꯏꯕ꯭ꯔꯣ
ꯏꯝꯤꯦ ꯀꯂꯦ
ꯄꯨꯁꯀꯤ ꯅꯛꯄꯗꯁꯨ ꯂꯩꯕꯁꯨ ꯐꯥꯕꯗꯤ ꯊꯥꯏꯌꯦ ꯑꯗꯣ
ꯑꯗꯨ ꯃꯣꯏꯗꯁꯨ ꯅꯨꯡꯉꯥꯏꯕꯅꯦ ꯅꯨꯡꯗꯤ ꯆꯠꯂꯒ ꯚꯔꯥ ꯄꯤꯕꯗꯣ ꯄꯥꯝꯍꯧꯗ꯭ꯔꯣ ꯑꯗꯨꯒꯤ ꯁꯔꯨꯛꯇꯤ ꯑꯗꯨꯒꯤ ꯄꯩꯁꯥꯗꯨꯅ ꯏꯟꯖꯥꯡ ꯂꯥꯛ ꯑ ꯅꯪ ꯈꯔ
ꯒꯋꯥꯗ ꯄꯦꯁꯥꯜ ꯂꯩꯦꯦꯝꯒꯅꯤꯗ
ꯎꯝ ꯑꯗꯨ ꯌꯨꯝ ꯍꯣꯡꯕꯗꯨꯁꯨ ꯌꯥꯝ ꯇꯟꯕ ꯍꯧꯖꯤꯛꯀꯤꯗꯣ
ꯑꯗꯨꯅꯤ ꯑꯗꯨꯗꯤ ꯇꯥꯎꯋꯦ
ꯑꯗꯨꯒ ꯉꯁꯤ ꯂꯩꯕ ꯍꯧꯖꯤꯛ ꯍꯧꯖꯤꯛ ꯍꯧꯖꯤꯛ ꯂꯩꯕꯁꯤꯁꯨ ꯅꯨꯡꯗꯤ ꯅꯨꯡꯉꯥꯏꯑꯕꯀꯣ ꯌꯨꯝꯕꯨ ꯐꯥꯕꯅꯤꯅ
ꯎꯝ
ꯃꯇꯧ ꯑꯁ ꯌꯨꯝ ꯍꯣꯡꯕꯁꯨ ꯍꯣꯡꯃꯟꯈ꯭ꯔꯕꯅꯤꯅ ꯑꯁ
ꯅꯣꯏꯒꯤ ꯌꯨꯝꯗ ꯌꯥꯔꯗꯤ ꯑꯗꯨꯝ ꯂꯥꯛꯌꯣꯗ
ꯍ
ꯃꯣꯏ ꯌꯥꯔꯗꯤꯦ ꯑꯩꯈꯣꯏ ꯂꯩꯃꯤꯟꯅꯕ ꯅꯨꯄꯤ ꯅꯣꯏꯗ ꯂꯥꯛꯀꯅꯤ ꯍꯥꯏꯕꯗꯣ ꯂꯥꯛꯀꯗ꯭ꯔꯥ
ꯍꯥꯥ
ꯑꯩꯈꯣꯏ ꯂꯩꯃꯤꯟꯅꯕ ꯑꯁꯤ ꯃꯊꯥꯛꯇ ꯂꯥꯏꯕꯗꯣ
ꯈꯪꯗꯦ ꯂꯥꯛꯀꯅꯦꯗꯤ ꯍꯥꯏꯌꯦ ꯀꯟꯐꯥꯔꯝꯗꯤ ꯇꯧꯕꯤꯗ꯭ꯔꯦ ꯃꯥꯒꯤꯗꯣ ꯁꯤꯟꯇ
ꯎꯝ
ꯂꯩꯗ꯭ꯔꯤ ꯍꯥꯏꯌꯦ ꯑꯗꯨꯒ
ꯎꯝ
ꯐꯪꯗꯦ
ꯑꯣ ꯁꯤꯟꯇꯦꯛꯁꯨ ꯂꯥꯛꯏꯗꯣꯏꯔꯥ ꯑꯩꯈꯣꯏꯅ ꯏꯁꯥꯅ
ꯃꯥꯅ ꯃꯊꯛꯇ ꯂꯩꯕꯒꯤꯅꯦ ꯃꯥ ꯃꯊꯛꯇ ꯂꯩꯔꯗꯤ ꯏꯁꯤꯡ ꯊꯥꯡꯒꯠꯄꯗꯣ ꯋꯥꯏꯗꯅ
ꯑꯥ
ꯑꯗꯨꯒꯤ ꯑꯗꯨꯗꯒꯤ ꯁꯤꯟꯇꯦꯛꯁꯨ ꯃꯥꯅ ꯂꯧꯒꯦ ꯍꯥꯏꯔꯗꯤ ꯁꯤꯗ ꯑꯗꯨꯝ ꯂꯧꯕ ꯌꯥꯏ ꯑꯗꯣ ꯑꯩꯗꯤ ꯃꯣꯏꯗꯒꯤ ꯏꯁꯤꯡ ꯂꯧꯋꯤꯗꯅ
ꯑ
ꯃꯊꯛꯀꯤꯗꯣ ꯃꯣꯏꯁꯦ ꯊꯥꯔꯠ ꯐ꯭ꯂꯣꯔ ꯑꯣꯏꯕꯒꯤꯅꯦ
ꯎꯝ
ꯑꯩꯁꯨ ꯑꯍꯥꯟꯕ ꯂꯥꯛꯄꯗ ꯂꯩꯔꯝꯃꯦꯕꯀꯣ ꯑꯗꯨꯒꯤ ꯐ꯭ꯂꯣꯔ ꯔꯨꯝꯗꯨꯗ
ꯎꯝ
ꯑꯗꯨ ꯋꯥꯏꯑꯦꯕ ꯏꯁꯤꯡ ꯊꯥꯡꯒꯠꯄ
ꯑ ꯑ ꯁꯤꯟꯇꯦꯛ ꯆꯥꯕꯗꯤ ꯃꯣꯏꯅ ꯏꯁꯤꯡ ꯇꯨꯂꯨꯗꯒꯤ ꯇꯧꯍꯟꯗꯣꯏꯔꯔꯥ
ꯁꯤꯟꯇꯦꯛꯁ ꯊꯝꯕꯗꯤ ꯑꯩꯈꯣꯏꯅ ꯏꯁꯤꯡ ꯑꯩꯈꯣꯏ ꯏꯊꯟꯗꯒꯤ ꯂꯧꯕ ꯇꯥꯕ
ꯎꯝ
ꯃꯣꯏꯗꯒꯤ ꯂꯧꯒꯦ ꯍꯥꯏꯔꯒꯅ ꯑꯩꯣꯏꯅ ꯊꯥꯡꯒꯠꯄ ꯇꯥꯕ ꯑꯗꯨꯒꯤ ꯀꯟꯗꯤꯁꯟꯅꯤ
ꯎꯝ ꯆꯁꯤꯡ ꯂꯥꯏꯕꯒꯤ ꯑꯣꯏꯔꯛꯑꯝꯃꯤ ꯑꯗꯨꯗꯤ ꯃꯥ ꯍꯧꯖꯤ ꯇꯥꯟꯥꯟꯕꯁꯦ
ꯍꯣꯏꯅꯦ ꯇꯅꯦ
ꯁꯤ ꯏꯁꯤꯡ ꯊꯥꯡꯉꯗꯤ ꯋꯥꯕꯅꯦ ꯇꯜꯂꯦ ꯑꯩꯗꯤ
ꯏꯁ ꯌꯥꯝ ꯋꯥꯕꯅ ꯏꯔꯨꯕꯒꯤ ꯑꯃꯨꯛ ꯑꯩꯈꯣꯏ ꯆꯠꯅꯤꯡ ꯆꯧꯅꯤꯡꯕꯒꯤ ꯒꯤ ꯑꯃꯨꯛ ꯆꯥꯛ ꯊꯣꯡꯕꯒꯤ ꯑꯃꯨꯛ ꯑꯩꯁ ꯌꯥꯝ ꯋꯥꯕꯅꯦ
ꯗꯥꯎꯟ ꯐ꯭ꯂꯣꯔꯒꯤ ꯑꯣꯏꯔꯗꯤ ꯈꯔ ꯅꯨꯡꯉꯥꯏꯕꯗꯣ ꯊꯔꯗ ꯐ꯭ꯂꯣꯔꯅꯦ ꯍꯥꯏꯔꯗꯤ ꯋꯥꯅꯤ
ꯑꯣ ꯑꯁꯤꯒꯤ ꯀꯥꯗ ꯑꯃꯨꯛ ꯍꯣꯡꯉꯤꯁꯦ ꯄꯤꯛꯇꯤ ꯄꯤꯛꯑꯦ ꯑꯗꯨ ꯑꯣꯏꯔꯁꯨ ꯏꯁꯤꯡ ꯊꯥꯡꯒꯠꯄꯁꯤꯅ ꯑꯩꯈꯣꯏꯒꯤ
ꯚꯔꯥꯁꯨ ꯈꯔ ꯍꯣꯡꯅ ꯍꯣꯡꯕ꯭ꯔꯣ
ꯍꯣꯏ ꯃꯈꯥꯒꯤ ꯑꯩꯒꯤ ꯀꯥꯗꯤ ꯄꯤꯛꯄꯅꯤꯅ ꯑꯗꯨꯝ ꯃꯥ ꯅꯪ ꯂꯩꯒꯗꯕ ꯀꯥꯗꯨꯗꯤ ꯂꯤꯁꯤꯡ ꯑꯅꯤ ꯂꯤꯁꯤꯡ ꯑꯅꯤꯗꯤ ꯌꯥꯝ
ꯕꯖꯥꯔꯁꯨ ꯌꯥꯝ ꯂꯥꯞꯄ ꯅꯠꯇꯦꯗꯅ
ꯎꯝ
ꯑꯩꯅ ꯕꯖꯥꯔ ꯅꯛꯄꯗ ꯂꯩꯅꯤꯡꯕ
ꯍꯣꯏ ꯂꯩꯅꯤꯡ ꯅꯨꯡꯉꯥꯏꯌꯦꯗ ꯕꯖꯥꯔ ꯆꯠꯄ ꯈꯣꯠꯄ ꯑꯗꯨꯗ ꯅꯛꯄꯒꯤ ꯈꯔ ꯊꯦꯡꯉꯁꯨ ꯅꯨꯡꯉꯥꯏꯌꯦꯗꯅ
ꯍꯣꯏ ꯑꯗꯨꯅ ꯍꯦꯟꯅ ꯅꯨꯡꯉꯥꯏꯅꯦ
ꯌꯥꯝ ꯂꯥꯞꯄꯗꯤ ꯕꯖꯥꯔ ꯆꯠꯂꯒꯅꯦ ꯑꯣꯛꯇꯣ ꯅꯅꯪꯅꯤꯡꯉꯥꯏ ꯆꯠꯂꯒ ꯂꯩꯕꯗꯣ ꯑꯗꯨ ꯇꯜꯂꯤꯗꯅ ꯕꯖꯥꯔꯗ ꯍꯥꯏꯕꯗꯨꯗꯤ ꯇꯞꯅ ꯑꯩꯈꯣꯏ ꯆꯠꯅꯤꯡꯕ ꯇꯞꯅ ꯆꯠꯂꯒ ꯅꯨꯡꯊꯤꯜꯗ ꯑꯣꯏꯔꯁꯨ ꯑꯗꯨꯝ ꯆꯠꯄꯅ ꯅꯨꯡꯉꯥꯏꯌꯦꯕ
ꯍꯣꯏ
ꯁꯤꯗ ꯗꯨꯝ ꯂꯩꯔꯣꯗ ꯌꯨꯝꯅ ꯌꯥꯔꯗꯤ ꯑꯗꯨꯁꯨ ꯚꯔꯥꯗꯤ ꯄꯥꯝꯃꯨꯢ ꯍꯥꯏꯕ ꯋꯥꯅꯤꯗꯥ
ꯑꯗꯣ ꯑꯣꯛꯇꯣ ꯚꯔꯥꯗꯤ ꯇꯔꯥ ꯇꯔꯥ ꯉꯥꯛꯇꯅꯤꯗꯅ ꯑꯩꯅ ꯌꯨꯝ ꯑꯧ ꯇꯔꯥ ꯇꯔꯥ ꯍꯜꯂꯛꯄ ꯆꯠꯄ ꯉꯥꯏꯔꯗꯤ ꯀꯨꯟ ꯎꯝ ꯑꯗꯣ ꯑꯩꯅ ꯌꯨꯝꯃꯨꯛ ꯍꯣꯡꯂꯒ ꯚꯔꯥꯗꯣ ꯑꯥ ꯃꯔꯤꯕꯨꯛ ꯂꯤꯁꯤꯡ ꯑꯅꯤ ꯍꯥꯏꯔꯁꯤꯅꯦ ꯑꯗꯨꯗꯤ ꯑꯗꯨꯝ ꯃꯥꯟꯅꯩ ꯍꯥꯏꯕꯅꯤꯅꯦ
ꯎꯝ
ꯑꯇꯣꯞ ꯚꯔꯥꯗꯤ ꯊꯥ ꯑꯃꯗ